ꯑ ꯀꯔꯤ
ꯑꯁ ꯑꯩꯉꯣꯟꯗ ꯀꯣꯜ ꯑꯃꯨꯛ ꯂꯥꯛꯁꯟꯕ ꯁꯤ ꯑꯦꯞꯇ ꯃꯤ ꯑꯃꯅ ꯑꯗꯨꯒꯤ ꯀꯛꯄ ꯀꯥꯟꯗ ꯅꯪꯒꯤꯁꯨ ꯀꯛ
ꯎꯝ
ꯃꯤꯅꯤꯠ ꯇꯔꯥꯗ ꯂꯨꯄꯥ ꯆꯥꯝꯃꯅꯤ ꯍꯥꯏꯌꯦ ꯁꯤꯒꯤꯁꯦ ꯑꯦ ꯃꯤꯅꯤ ꯇꯔꯥꯗ ꯍꯥꯏꯅꯦ ꯍꯣꯏ ꯃꯤꯅꯤꯠ ꯇꯔꯥꯗ ꯂꯨꯄꯥ ꯆꯥꯝꯃꯅꯤ ꯍꯥꯏꯌꯦ
ꯑꯩꯒꯤꯗꯤ ꯇꯥꯛꯁ ꯑꯃꯁꯨ ꯀꯝꯄꯂꯤꯠ ꯇꯧꯗꯦ ꯑꯩꯅ ꯇꯧꯗ꯭ꯔꯤꯐꯥꯎ ꯀꯝꯄ꯭ꯂꯤꯠ ꯇꯧꯒꯗꯧꯕ ꯃꯥꯟꯗꯦ
ꯅꯠꯇꯦ ꯅꯪꯅ ꯇꯧꯗ꯭ꯔꯁꯨ ꯀꯝꯄ꯭ꯂꯤꯠ ꯇꯧꯗ꯭ꯔꯁꯨ ꯑꯩꯅ ꯇꯧꯕ ꯀꯥꯟꯗꯗꯤ ꯅꯪꯒꯤꯗꯨ ꯀꯝꯄ꯭ꯂꯤꯠ ꯇꯧꯈ꯭ꯔꯦ ꯑꯗꯨꯕꯨ ꯃꯣꯏꯒꯤ ꯔꯦꯀꯣꯔꯠ ꯗꯇꯥ ꯂꯣꯏ ꯔꯦꯀꯣꯔꯠ ꯇꯧꯔ ꯂꯩ
ꯎꯝ ꯖꯦꯔꯣ ꯑꯗꯨꯝ ꯂꯩꯔꯤ
ꯍꯣꯏ ꯑꯗꯨ ꯑꯗꯨ ꯑꯣꯏꯔꯁꯨ ꯑꯩꯅ ꯀꯣꯜ ꯇꯧꯕꯁꯦ ꯅꯪꯒꯤ ꯁꯔꯨꯛꯁꯨ ꯌꯥꯎꯔꯕꯅꯦꯕ ꯃꯣꯏ ꯔꯦꯀꯣꯔꯠ ꯇꯧꯔꯒ ꯂꯣꯏ ꯊꯝꯃꯦꯌꯦ ꯃꯣꯏ ꯗꯦꯇꯥꯗ
ꯌꯥ
ꯏꯕꯥꯅꯤ ꯁꯥꯟꯅꯕꯤꯒꯤ ꯂꯨꯄꯥ ꯆꯥꯝꯃꯥ ꯐꯪꯉ ꯑꯗꯨꯗꯤ
ꯎꯝ
ꯅꯤ ꯃꯔꯤꯔꯛ ꯁꯥꯟꯅꯕ ꯂꯣꯏꯔꯗꯤ ꯍꯤꯂꯥꯔꯤꯕꯨ ꯃꯔꯤꯔꯛ ꯁꯥꯔꯣ ꯑꯗꯨꯗꯤ ꯑꯩꯠ ꯍꯟꯗ꯭ꯔꯦꯠ ꯂꯩꯔꯦ
ꯌꯥꯏ ꯌꯥꯏ ꯈꯨꯟ ꯑꯗꯨꯝ ꯂꯩꯕ꯭ꯔꯥ ꯍꯧꯖꯤꯛ
ꯑꯁꯤꯗꯤ ꯀꯔꯤ ꯇꯧꯔꯦ
ꯀꯔꯤ ꯇꯧꯅꯤ ꯁꯟꯗꯦꯅꯤꯅ ꯑꯗꯨꯝ ꯀꯨꯜꯂꯒ ꯂꯩꯔꯦ ꯊꯕꯛ ꯊꯤꯔꯣꯅꯦ ꯊꯕꯛ ꯈꯔ ꯇꯧꯅꯉꯥꯏ ꯁꯨꯃꯥꯏꯅ ꯄꯩꯁꯥ ꯇꯥꯟꯕꯗꯤ ꯑꯣꯏꯔꯣꯏ ꯅꯪ ꯍꯥꯥ
ꯊꯕꯛ ꯄꯥꯝꯕ꯭ꯔꯣ
ꯅ ꯋꯥꯗꯕꯤꯗ ꯁꯨꯕ ꯍꯥꯏꯕꯈꯣꯏꯗꯣ
ꯅꯪ ꯁꯛꯇꯤꯃꯥꯟ ꯗ꯭ꯔꯥꯏꯚꯔꯔꯣ ꯅꯠꯇ꯭ꯔ ꯍꯦꯟꯗꯃꯦꯟꯔꯣ
ꯍꯦꯟꯗꯜꯃꯦꯟ ꯑꯩꯈꯣꯏꯅ ꯁꯛꯇꯤ ꯃꯥꯟꯅꯕ ꯗ꯭ꯔꯥꯏꯕꯔ ꯊꯝꯕꯅꯤ
ꯃꯍꯥꯖꯣꯟꯅꯤꯅꯦ
ꯑ ꯥꯏꯖꯧ
ꯗ꯭ꯔꯥꯏꯚꯔ ꯍꯥꯏꯌꯔ ꯇꯧꯕ꯭ꯔꯣ ꯍꯤꯟꯗꯤꯃꯦꯟꯒꯤ ꯗ꯭ꯔꯥꯏꯚꯔ ꯑꯗꯨ ꯃꯄꯨꯅ ꯗ꯭ꯔꯥꯏꯚꯔ ꯑꯣꯏꯔꯣꯗꯅ ꯅꯪ ꯃꯄꯨ ꯍꯥꯏꯌꯔ ꯇꯧꯔꯗꯤꯦ ꯃꯄꯨ ꯄꯩꯁꯥ ꯄꯤꯅꯤ ꯊꯥꯎ ꯍꯥꯟꯒꯅꯤ ꯍꯦꯟꯗꯤꯃꯦꯟꯗꯨ ꯄꯖꯥꯕꯤꯅꯤ
ꯎ ꯑꯩꯗ ꯇꯩꯇ ꯊꯧꯍꯔꯦ
ꯁꯛꯇꯤꯃꯥꯟꯗꯤ ꯂꯍꯥꯏꯕꯅꯤ ꯍ ꯀ ꯀ꯭ꯂꯥꯁ ꯄꯥ ꯊꯗꯕꯁꯨ ꯌꯥꯝꯅꯤ ꯍꯟꯖꯥꯛ ꯄꯨꯡꯄꯥ ꯄꯥꯂꯁꯨ ꯄ꯭ꯂ ꯐꯥꯏꯚ ꯊꯖꯟ
ꯁ ꯀ ꯀ꯭ꯂꯥꯁ ꯊꯥꯗꯣꯛꯑꯒ ꯒ꯭ꯌꯥꯔ ꯄꯥꯜꯂꯦꯅꯦ ꯅꯪꯁꯨ ꯀ ꯅꯪ ꯒ꯭ꯌꯥꯔ ꯀꯥꯏꯕ ꯇꯥꯕꯅꯤꯅꯦ
ꯀ꯭ꯂꯥꯁ ꯇꯨ ꯐꯖꯅ ꯅꯦꯠꯇ꯭ꯔꯁꯨ
ꯑꯗꯨꯗꯤ ꯌꯥꯕ ꯥꯏꯗꯦ ꯀ꯭ꯂꯥꯁ ꯊꯥꯗ ꯊꯥꯗ ꯊꯋꯥꯏ ꯒ꯭ꯌꯥꯟ ꯒ꯭ꯌꯥꯔꯕꯣꯛꯁ ꯀꯥꯏꯕ ꯇꯥꯕꯅꯤꯅꯦ
ꯍꯦꯟꯗꯤꯃꯦꯟ ꯈꯔꯥ ꯁꯔꯣ ꯁꯔꯣꯗ ꯅ ꯒꯥꯔꯤ ꯊꯧꯕ ꯍꯥꯟꯅ ꯍꯥꯏꯅꯕ ꯍꯦꯟꯗꯃꯦꯟ ꯍꯦꯟꯗꯃꯦꯟ ꯁꯥꯕꯅꯦ
ꯃꯤ ꯁꯛꯇꯨꯃꯥꯟ ꯇꯔꯣꯏ ꯑꯅꯦꯝꯕꯅ ꯑꯌꯥꯝꯕ ꯊꯑꯣꯏꯅ ꯑꯣꯏꯅ ꯊꯧꯔꯣꯗꯅ ꯑꯅꯦꯝꯕ ꯄꯤꯛꯄ ꯑꯁꯣꯟꯕ ꯃꯤ
ꯅꯪꯗꯤ ꯌꯥꯝ ꯋꯥꯡꯕꯩ ꯇꯞꯇꯥ ꯅꯪ ꯅꯪ ꯋꯥꯡꯕꯗꯤ ꯆꯤꯡꯗꯦꯗ ꯅꯉ ꯅꯪꯒꯤ ꯅꯪꯁꯤ ꯃꯤ ꯋꯥꯡꯕ ꯗꯤꯁꯤꯡꯗ
ꯒꯥꯕꯗ ꯆꯤꯡꯒꯔꯦ ꯎꯝ
ꯍꯣ
ꯍꯣꯏꯦ
ꯀꯛꯆꯤꯡ ꯂꯝꯈꯥꯏꯗꯒꯤ
ꯀꯛꯆꯤꯡ ꯗꯒꯤ
ꯀꯛꯆꯤꯡ ꯂꯝꯈꯥꯏ
ꯎꯝ ꯃꯦꯟ ꯀꯛꯆꯤꯡ
ꯎ ꯈꯨꯗ ꯂꯝꯈꯥꯏꯗꯤ ꯆꯪꯕꯅꯤꯀꯣ ꯀꯛꯆꯤꯡ ꯂꯝꯈꯥꯏꯗꯒꯤ
ꯆꯪꯗꯔ꯭ꯗꯤ ꯀꯛꯆꯤꯡꯕꯨ
ꯅꯣꯏ ꯈꯨꯟꯗꯨ ꯍꯥꯏꯕꯗꯤ ꯍꯧꯖꯤꯛ ꯍꯧꯖꯤꯛ ꯅꯪꯅ ꯂꯩꯔꯤꯕ ꯈꯨꯟꯗ
ꯀꯣꯝꯕꯤꯔꯩ
ꯎꯝ ꯅꯪ ꯂꯥꯛꯂꯝꯃꯤꯗꯨꯗꯤ ꯀꯥꯎꯈ꯭ꯔꯦ
ꯑꯥ ꯑꯦꯟꯗꯤꯡꯗ ꯑꯦ ꯑꯦ ꯑꯩꯈꯣꯏ ꯌꯨꯝꯗꯨꯅ ꯍꯧꯕ ꯃꯣꯏꯅ ꯑꯦꯟꯗꯤꯡꯗ
ꯎꯝ ꯑꯥ ꯃꯊꯛ ꯂꯩꯀꯥꯏ ꯑꯣꯏꯔꯦ ꯂꯥꯁꯀꯤ ꯂꯩꯀꯥꯏ
ꯅꯠꯇꯦ ꯅꯣꯏ ꯌꯨꯝꯒꯤ ꯃꯈꯥꯔꯣꯝꯗ ꯃꯊꯛ
ꯃꯊꯛ ꯔꯣꯝꯗ ꯃꯊꯛ ꯃꯊꯛ
ꯎꯝ ꯃꯊꯛ ꯔꯣꯝꯗ ꯑꯗꯨꯔꯣꯝ ꯑꯗꯨꯝ ꯆꯠꯂꯗꯤ ꯑꯗꯨꯝ ꯇꯦꯡꯅꯧꯄꯜ ꯌꯧꯔꯦ ꯅꯪ ꯑꯥ ꯃꯣꯔꯦ ꯂꯝꯕꯤ ꯃꯦꯟ ꯔꯣꯗꯇꯨ ꯅꯠꯇꯕꯤ ꯑꯩꯈꯣꯏꯔꯣꯝꯗꯨꯅ ꯁꯣꯔꯠꯀꯠ ꯑꯣꯏꯕ
ꯊꯂꯨꯃꯣꯟ ꯈꯨꯜꯂꯛꯄꯗꯤ ꯁꯂꯃꯣꯟ ꯈꯨꯂꯥꯛꯄꯗꯣ
ꯈ ꯈꯣꯂꯛꯄꯥ
ꯁꯣꯂꯃꯣꯟ
ꯁꯣꯂꯣꯃꯣꯟ ꯔꯣ ꯁꯣꯂꯣꯃꯟ ꯈꯗꯤ ꯁꯣꯝꯅ ꯁꯣꯝ ꯁꯥꯔꯀꯤ ꯃꯤ ꯅꯠꯇꯦꯗ
ꯎꯝ ꯗꯁ ꯃꯔꯒꯔꯁꯦ ꯁꯁꯥꯒꯤ ꯃꯤ ꯃꯥꯗꯦꯔ ꯂꯥꯒꯣꯟꯒꯦ ꯑꯅ ꯏꯝꯐꯥꯟ ꯏꯝꯐꯥꯟꯒꯤ ꯂꯥꯡꯒꯣꯟꯗꯣ
ꯈꯣꯏꯕꯨ ꯈꯣꯏꯕꯨ ꯍꯣꯏ ꯂꯩꯕ ꯖꯒꯥ
ꯑꯇ ꯃꯔꯔꯤꯡꯅꯦ
ꯎꯝ ꯁꯣꯂꯃꯣꯟꯒꯤ ꯃꯃꯥꯗ ꯐꯧ ꯌꯥꯝ ꯁꯥꯕ ꯋꯥꯥꯟꯗ ꯉꯍꯥꯟ ꯑꯩꯅ ꯐꯣꯟ ꯇꯧꯔꯒ ꯐꯔꯦ ꯇꯥꯕꯔꯣ
ꯎ ꯑꯣ ꯇꯥꯏ ꯇꯥꯏ ꯇꯥꯏ ꯐꯣꯟ ꯑꯃꯥ ꯂꯥꯛ
ꯁꯂꯨꯃꯣꯟꯒꯤ ꯃꯃꯥꯗꯣ ꯁꯜꯃꯣꯟꯒꯤ ꯃꯃꯥꯗꯣ ꯑꯐꯧ ꯌꯥꯝ ꯁꯥꯕ ꯋꯥꯅꯤ ꯅꯍꯥꯟ ꯑꯩꯅ ꯐꯣꯟ ꯇꯧꯔꯒ ꯃꯃꯥꯅ ꯄꯥꯏꯈꯠꯂꯛꯑꯦꯕ ꯀꯅꯥꯔꯣꯁꯤ ꯀꯥꯏꯅ ꯑꯩꯣꯏ ꯄꯨꯡ ꯇꯔ ꯇꯥꯔꯛꯄ ꯅꯨꯃꯤꯗꯥ ꯅꯨꯨꯄꯥꯕꯨ ꯑꯩꯅ ꯁꯣꯂꯃꯣꯟꯒꯤ ꯃꯃꯥꯟꯅꯕꯅꯤꯗ ꯁꯣꯂꯃꯣꯟꯗꯤ ꯍꯥꯏꯔꯒ ꯅꯪ ꯀꯅꯥꯅꯣ ꯍꯥꯏꯔ ꯑꯩꯅ ꯁꯣꯂꯃꯣꯟꯒꯤ ꯃꯃꯥꯟꯅꯕꯅꯤꯅ ꯃꯥꯕꯨ ꯀꯨꯗꯤ ꯇꯧꯗ꯭ꯔꯣ ꯀꯥꯏꯅ
ꯎ
ꯃꯁꯨꯄꯥꯦ ꯃꯁꯅꯨꯄꯥꯒꯤ ꯂꯕꯥ ꯅ ꯍꯦ
ꯅꯆꯥꯅꯨꯄꯥꯗꯤ ꯇꯦꯛꯁꯤ ꯗ꯭ꯔꯥꯏꯚꯔꯅꯤ ꯑꯩꯗꯤ ꯑꯩ ꯑꯩꯒ ꯂꯝꯕꯥ ꯄꯥꯅꯕ ꯌꯥꯕ ꯃꯤ ꯅꯠꯇꯦꯅꯦꯅ ꯇꯦꯛꯁꯤ ꯗ꯭ꯔꯥꯏꯚꯔꯅꯤ ꯍꯥꯏ
ꯅ ꯃꯃꯥꯅ ꯑꯗꯨꯝꯃꯥꯏꯅ ꯍꯥꯏꯕ ꯃꯃꯥ ꯁꯥꯎꯔꯛꯇ꯭ꯔꯣ ꯅꯦ
ꯐꯔꯤ ꯁꯥꯥꯎꯗ꯭ꯔꯣꯣꯏꯅ ꯑꯁꯦꯡꯕꯗꯨꯣ ꯉꯥꯡꯕꯅꯤꯅꯦ ꯑꯩꯈꯣꯏꯗꯤ ꯍꯩꯡꯍꯟꯁꯤ ꯈꯛ ꯉꯥꯏꯔꯦ ꯌꯨ ꯄꯤ ꯑꯦꯁ ꯁꯤ ꯐꯥꯎꯔꯛꯀꯗꯧꯕ ꯑꯩꯈꯣꯏꯗꯤ ꯍꯌꯦꯡꯍꯟꯁꯤ ꯈꯛ ꯉꯥꯏꯔꯦ ꯑꯣꯐꯤꯁꯔ ꯑꯣꯏꯒꯗꯧꯕ ꯅꯠꯇ꯭ꯔꯥ
ꯑꯣꯐꯤꯁꯥꯔ ꯑꯣꯏ ꯁꯤꯗ ꯑꯣꯟꯂꯥꯏꯟꯗ ꯄꯩꯁꯥ ꯇꯥꯅ ꯇꯥꯅꯒ ꯂꯩꯕ
ꯃꯤ ꯑ
ꯍ ꯐꯔꯤ ꯊꯥꯛ ꯇ ꯀꯣꯠ ꯄꯥꯏꯈꯣ ꯄꯩꯁꯥ ꯇꯥꯒꯦ ꯍꯥꯏ
ꯀ ꯔꯤꯕꯥ
ꯎꯝ
ꯑꯩꯅ ꯍꯥꯏ ꯅ ꯗꯥꯌꯔꯦꯛ ꯅꯆꯥꯅꯨꯄꯥꯒꯤ ꯂꯝꯕꯥ ꯅꯠ ꯑꯦ ꯐꯣꯟ ꯇꯧꯅꯔꯤꯁꯤꯅꯤ ꯑꯩꯅ ꯍꯥꯏꯗꯤ ꯃꯆꯥꯅꯨꯄꯥꯒ ꯂꯝꯕ ꯄ ꯄꯥꯅꯕ ꯌꯥꯕ ꯃꯤ ꯃꯜ ꯑꯣꯏꯅ ꯎꯔꯕꯣ ꯍꯥ
ꯑꯦ
ꯃꯥ ꯔꯤꯄꯣꯇꯔ ꯖꯔꯗꯥꯜꯂꯤꯁꯠ ꯑꯣꯏꯌꯦꯅ ꯄꯥꯎ ꯇꯥꯏꯏꯅꯤ
ꯎ
ꯁꯨꯝꯝ ꯐꯥꯒꯤ ꯇꯧꯕꯅꯤꯗ ꯅꯣꯛꯁꯦꯅ
ꯌꯥꯏ ꯌꯥꯏ ꯌꯥꯏ ꯑꯩ ꯑꯩ ꯍꯧꯖꯤꯛ ꯃꯆꯦꯠ ꯑꯃ ꯆꯤꯡꯗꯤꯌꯦ ꯑꯗꯨ ꯂꯩ ꯇꯞꯄꯅ ꯌꯥꯗ꯭ꯔꯥ
ꯅꯞ ꯆꯥꯗꯕ ꯋꯥꯔꯤ ꯉꯥꯡꯒꯅꯨꯀꯣ
ꯕꯨꯁ ꯏꯪꯂꯤꯁꯇ ꯕꯨꯁ ꯍꯥꯏꯕ ꯇꯥꯔꯦ ꯕꯨꯁꯇ ꯆꯤꯡꯏ
ꯑꯗꯨꯒꯨꯝꯕ ꯋꯥ ꯋꯥ ꯁꯥꯒꯅꯨꯕ ꯑꯁ ꯅꯪꯕ ꯑꯗꯨꯝ ꯍꯥꯏꯔꯣꯏꯀꯣ ꯑꯩꯏꯅ ꯔꯤꯄꯤꯠ ꯔꯤꯄꯤꯠ ꯑꯣꯏꯅ
ꯍꯣꯏꯌꯦ ꯍꯣꯏꯌꯦ ꯃꯩꯁꯨ ꯂꯥꯛꯇꯦ ꯃꯝꯃꯦ
ꯅꯣꯏ ꯂꯥꯛꯇꯦ ꯅꯣꯏ ꯈꯨꯟꯗ
ꯎꯝ ꯀꯔꯤ ꯇꯧꯒꯦꯔꯥ ꯉꯁꯥꯏꯗꯒꯤ ꯉꯁꯥꯏ ꯅꯨꯡꯊꯤꯟꯗ ꯎꯝ ꯃꯨꯠꯄꯗꯨ ꯍꯧꯖꯤꯛꯐꯥꯎ ꯂꯥꯛꯇ꯭ꯔꯤ
ꯁꯣꯏꯕꯣꯏ ꯑꯣꯏꯔꯝ
ꯅꯨꯡꯁꯤꯠ ꯈꯔ ꯅꯨꯡꯁꯤꯠ ꯈꯔ ꯁꯤꯠꯂ ꯅꯣꯡ ꯈꯔ ꯇꯥꯔ ꯑꯗꯨꯝ ꯃꯩ ꯃꯨꯠꯄ
ꯑꯗꯨꯅꯤ ꯃꯅꯤꯄꯨꯔꯒꯤ ꯐꯤꯕꯝꯗꯤ ꯑꯗꯨꯅꯤꯅ
ꯎꯝ ꯎ
ꯅ ꯃꯍꯥꯖꯣꯟꯁꯨ ꯑꯣꯏꯕꯅꯤ ꯄꯩꯁꯥꯁꯨ ꯈꯔ ꯄꯥꯏꯔꯝꯅꯤ ꯃꯔꯛ ꯃꯔꯛꯇꯗꯤ ꯄꯩꯁꯥ ꯁꯤꯖꯤꯅꯤꯡꯉꯥꯏꯁꯨ ꯈꯔ ꯊꯥꯕꯤꯔꯛꯑꯣꯅꯦ
ꯀꯥꯏꯗꯩꯩ ꯍꯟꯗꯛꯀꯤ ꯍꯟꯗꯛꯀꯤ ꯁꯤꯆꯨꯋꯦ ꯁꯤꯆꯨꯋꯦꯁꯟꯁꯤꯅ ꯌꯥꯗꯔ꯭ꯦ ꯊꯧꯕꯁꯨ
ꯅꯪꯒꯤ ꯁꯛꯇꯤꯕꯥꯟꯗ ꯁꯤꯡ ꯉꯥꯛꯇꯥ ꯍꯣꯟꯕ꯭ꯔꯥꯗ ꯂꯦꯡꯉꯣꯏꯒꯨꯝꯕ ꯅꯨꯡꯒꯨꯝꯕꯗꯤ ꯍꯣꯟꯗ꯭ꯔꯣ
ꯎꯆꯆꯥꯟꯒꯨꯝꯕ ꯎꯆꯆꯥꯟ ꯕ꯭ꯔꯥꯎꯟꯀ ꯑꯗꯨꯒ ꯁꯤꯡ ꯀꯦꯂꯥꯒꯨꯝꯕ
ꯑꯗꯨ ꯅꯨꯡꯒꯨꯝꯕ ꯂꯩꯉꯣꯏꯒꯨꯝꯕ ꯍꯣꯟꯗꯦ
ꯍꯣꯟꯗꯦꯍꯦ ꯁꯣꯝ ꯄꯂꯦꯟꯗ ꯂꯨꯡ ꯂꯩꯉꯣꯏꯕꯨ ꯂꯩꯇꯦ
ꯌꯨꯝ ꯁꯥꯕ ꯃꯤ ꯂꯩꯇꯦ ꯅꯣꯏ
ꯁꯤꯡꯂꯥꯒꯨꯝꯕ ꯎꯁꯥꯡꯒꯨꯝꯕ ꯉꯥꯛꯇꯅꯦꯗ
ꯅꯪ ꯌꯥꯝꯄꯪꯉ ꯄꯂꯦꯜꯒꯨꯝꯕꯗ ꯆꯪꯦ ꯑꯗꯨ ꯀꯕꯗ ꯀꯣꯝꯂꯥ ꯊꯥꯕꯤꯔꯣꯝꯗꯨꯗ ꯆꯠꯂꯒ ꯅꯨꯡ ꯦꯡꯉꯣꯏ ꯍꯣꯟꯒꯗꯧꯕ ꯈ ꯃꯤ ꯈꯣꯜꯂꯣꯗꯅ ꯌꯨꯝ ꯁꯥꯕ ꯃꯤ ꯌꯥꯝꯃꯤ
ꯒꯥꯔꯤꯒ ꯉꯥꯔꯤ ꯉꯥ ꯇꯧꯕ ꯑꯗꯨꯒꯨꯝꯕ ꯊꯕꯛ ꯐꯪꯕꯒꯤꯁꯨ ꯅꯠꯇꯦ ꯃꯁꯥ ꯃꯁꯥ ꯁꯥꯀꯤꯂꯅꯕꯨ
ꯁꯛꯇꯤꯃꯥꯟ ꯂꯩꯔꯒ ꯌꯨꯝꯗ ꯑꯗꯨꯝ ꯊꯝꯃ ꯂꯩꯔꯦ ꯀꯣꯂꯤꯡ ꯀꯥꯔ ꯄꯠꯂꯅꯤ ꯁꯛꯇꯤꯃꯥꯟꯗ
ꯑꯩꯈꯣꯏ ꯏꯁꯥꯅ ꯂꯝ ꯂꯧꯔꯒ ꯇꯧꯕ ꯃꯤꯒꯤ ꯆꯠ ꯇꯕ
ꯑꯗꯨ ꯅꯪꯗꯤ ꯁꯛꯇꯤ ꯃꯥꯟꯅꯕꯤ ꯀꯥꯟꯅꯕ ꯂꯩꯇ꯭ꯔꯦ ꯄꯩꯁꯥ ꯂꯥꯛꯑꯅꯣ
ꯑꯩꯈꯣꯏ ꯏꯁꯥꯅ ꯎꯀꯣꯜ ꯂꯧꯔꯒ ꯇꯧꯕ ꯈꯪꯕ꯭ꯔꯥ
ꯃ ꯆꯄꯤ ꯅꯨꯄꯥꯔꯥꯔꯣ
ꯍꯣꯏ ꯇꯔꯥ
ꯂꯨꯄꯥ ꯀꯌꯥ ꯄꯤ ꯂꯨꯄꯥ ꯀꯌꯥꯗ ꯂꯧꯒꯦ
ꯁꯤꯛꯁ ꯄꯣꯏꯟ ꯐꯥꯏꯚ
ꯑ
ꯎꯝ
ꯄꯝꯍꯦ ꯁꯤꯃꯥꯟꯄ ꯂꯦ ꯍꯧꯕ ꯑꯩ
ꯅ ꯄꯥꯗ
ꯀꯈꯩꯗ ꯐꯪꯉꯦ ꯁꯛꯇꯤ ꯃꯥꯜꯜꯂꯤ
ꯎꯝ ꯐꯪꯗꯤ ꯐꯪꯗꯤꯤ ꯑꯉ ꯋꯥꯗꯃ ꯄꯤꯔ
ꯃꯩꯐꯝꯝꯒꯤꯗꯨ ꯁꯛꯇꯤꯕꯥꯥꯟ ꯈꯪꯗꯦꯅꯅꯤ
ꯊꯗꯦ ꯊꯗꯦ
ꯃꯐꯝ ꯈꯪꯕ꯭ꯔꯥ ꯃꯩꯐꯝ
ꯍꯗꯦ ꯍꯧꯖꯤ ꯀꯦꯃ ꯀ ꯁꯣꯝꯗꯗꯤ ꯑꯃꯛꯀꯥꯟꯈꯠꯂꯛꯈ꯭ꯔꯦ ꯁꯛꯇꯤꯟꯁꯦ
ꯅ ꯑꯃꯐꯝꯝ ꯈꯪꯗ꯭ꯔꯣ
ꯀꯔꯤ ꯑꯃꯥꯏ ꯄꯝ
ꯃꯩꯐꯝꯝꯒꯤ ꯁꯛꯇꯤ ꯃꯥꯟꯗꯣ
ꯈꯪꯒꯗ
ꯂꯤꯁꯤꯡ ꯌꯥꯡꯈꯩꯗꯤ ꯌꯣꯟꯕꯅꯤ ꯃꯥꯅ
ꯎꯝ ꯁꯇ ꯆꯠꯇꯔꯣꯗ ꯍꯥ ꯆꯀꯥꯈꯛ ꯇꯒꯤꯟꯣ
ꯃꯒ ꯄ꯭ꯔꯤꯊꯤꯕꯤꯗ ꯁꯃꯥꯟ ꯂꯟ
ꯊ꯭ꯔꯤ ꯄꯣꯏꯟ ꯐꯥꯏꯚꯅꯤ
ꯑꯆꯨꯝꯕꯗ ꯉꯥꯡꯉꯣꯅꯦ ꯑꯁ ꯑꯩꯪ ꯑꯩꯕꯨ ꯐꯒꯤ ꯁꯛꯇꯤꯃꯥꯟ ꯃꯃꯜ ꯈꯪꯗꯔꯤ ꯗꯤꯑꯥꯏꯗꯣ ꯕꯣꯂꯦꯔꯣ ꯀꯦꯝꯄꯔꯗꯣ ꯂꯤꯁꯤꯡ ꯌꯥꯡꯈꯩꯗꯨꯗ ꯑꯩ ꯐꯪꯉꯤ ꯪ
ꯍꯧꯖꯤꯛꯇꯤ ꯍꯥꯟꯅ ꯏꯔꯥꯡ ꯏꯔꯥꯡ ꯌꯥꯝ ꯀꯟꯕ ꯑꯩꯈꯣꯏ ꯂꯧꯕꯗ ꯏꯔꯥꯡ ꯌꯥꯝ ꯀꯟꯕ ꯃꯇꯝꯗꯨ ꯇꯨ ꯊꯥꯎꯖꯟ ꯇ꯭ꯋꯦꯟꯇꯤ ꯊ꯭ꯔꯤ ꯖꯨꯟ ꯖꯨꯂꯥꯏꯗ ꯂꯧꯕ